ꯇꯥꯕ꯭ꯔꯣ ꯇꯥꯕ꯭ꯔꯣ
ꯇꯗꯥꯏ
ꯍꯥ ꯍꯧꯖꯤꯛ ꯍꯥꯏꯔꯤꯕ ꯅꯣꯏꯁꯨ ꯗꯨꯀꯥꯟ ꯍꯥꯏꯔꯤꯁꯦꯀꯣ ꯑꯩꯈꯣꯏꯁꯨ ꯁꯤꯗꯩꯁꯤꯗ ꯏꯌꯥꯝꯕ ꯑꯣ ꯊꯪꯅꯕ ꯏꯌꯥꯝꯕ ꯑꯃ ꯂꯩꯌꯦ ꯃꯥꯒꯤ ꯗꯨꯀꯥꯟ ꯃꯥ ꯃꯌꯨꯝꯕꯨꯗꯤ ꯀꯣꯟꯅ ꯃꯌꯨꯝ ꯑꯣꯏꯗꯣꯏꯅꯦ ꯑꯗꯣ ꯗꯨꯀꯥꯟ ꯑꯣꯏꯅ ꯍꯧꯖꯤꯛꯄꯨꯗꯤ ꯗꯨꯀꯥꯟ ꯑꯣꯏꯅ ꯁꯥꯔꯒ ꯍꯥꯏꯇꯥꯔꯦ ꯗꯨꯀꯥꯟ ꯀꯝꯄ꯭ꯂꯦꯛꯁꯀꯤ ꯊꯦꯞ ꯂꯀꯥꯟ ꯑꯣꯏꯅ ꯑꯣꯏꯅꯁ ꯁꯦꯝꯗꯣꯛꯏꯕꯀꯣ ꯗꯨꯀꯥꯟ ꯑꯣꯏꯅ ꯁꯦꯝꯃꯒ ꯗꯨꯀꯥꯟꯁꯦ ꯂꯣꯏꯗꯤ ꯂꯣꯏꯁꯟꯗ꯭ꯔꯦ ꯗꯨꯀꯥꯟ ꯃꯔꯤ ꯃꯉꯥꯃꯨꯛ ꯃꯐꯝꯗꯨꯗ ꯄꯨꯜꯂꯞ ꯑꯗꯨꯝ ꯀꯝꯄ꯭ꯂꯦꯛꯁ ꯃꯔꯤ ꯃꯉꯥꯗꯒꯤ ꯑꯣꯏꯅ ꯊꯝꯗꯣꯏꯅꯦꯕ ꯃꯌꯨꯝ ꯀꯣꯂꯗ ꯃꯤ ꯑꯃ ꯑꯣꯏꯗꯣꯏꯅꯦ ꯑꯗꯨ ꯑꯗꯨꯃꯥꯏꯅ ꯑꯗꯨ ꯀꯥꯟ ꯑꯣꯏꯅ ꯊꯝꯗꯣꯏꯅꯦ ꯊꯝꯕꯁꯤꯗ ꯗꯨꯀꯥꯟꯁꯦ ꯔꯦꯟ ꯑꯣꯏꯗꯣꯏꯅꯦꯀꯣ ꯀꯃꯥꯟ ꯂꯣꯏꯅ ꯁꯟꯗꯣꯛꯀꯗꯣꯏꯅꯤꯅ ꯁꯟꯗꯣꯛꯄꯁꯦ ꯃꯥ ꯃꯁꯥꯒꯤ ꯑꯃꯛꯇ ꯌꯥꯎꯖꯔꯅꯤ ꯑꯗꯨꯒ ꯑꯩꯒꯤ ꯑꯩꯒꯤꯁꯨ ꯑꯃ ꯂꯧꯁꯤꯔꯥ ꯂꯧꯒꯨꯝꯁꯤꯔ ꯑꯩꯈꯣꯏ ꯏꯌꯥꯝꯕꯅꯗꯤ ꯑꯩꯉꯣꯟꯗ ꯂꯧꯁꯤꯅꯤ ꯀꯥꯟꯗ ꯃꯥ ꯂꯧ꯫ ꯂꯧꯔꯒ ꯀꯩ ꯗꯨꯀꯥꯟ ꯀꯩ ꯇꯧ꯫ ꯑꯗꯨꯣꯏꯅꯣ ꯍꯥꯏꯀꯥꯟꯗ ꯃꯣꯏ ꯍꯥꯏꯁꯤꯅ ꯀꯝꯄ꯭ꯌꯨꯇꯔ ꯊꯝꯃꯒ ꯐꯣꯟ ꯀꯩꯅꯣ ꯑꯩꯈꯣꯏꯒꯤ ꯑꯗꯨꯝ ꯀꯝꯄ꯭ꯌꯨꯇꯔ ꯁꯦꯟꯇꯔ ꯑꯃ ꯍꯪꯕ ꯍꯥꯏꯇꯥꯔꯦ ꯀꯩꯅꯣꯒꯨꯝꯕ ꯐꯣꯟ ꯄꯩꯁꯥ ꯀꯥꯞꯊꯣꯛ - ꯀꯥꯞꯁꯤꯟ ꯑꯣꯏꯔꯁꯨ꯫ ꯑꯗꯒꯤꯗꯤ ꯄꯩꯁꯥ ꯍꯥꯞꯇꯣꯛ - ꯍꯥꯞꯆꯤꯟ ꯄꯩꯁꯥ ꯂꯧꯊꯣꯛ - ꯂꯧꯁꯤꯟ ꯌꯥꯝ ꯇꯧꯋꯦꯕ꯫ ꯁ꯭ꯋꯥꯏꯁꯤꯗꯀꯣ ꯕꯦꯡꯇ ꯆꯠꯄ ꯇꯟꯕꯩ ꯍꯥꯏꯗꯤ ꯂꯨꯄꯥ ꯂꯤꯁꯤꯡ ꯑꯃ ꯑꯅꯤ ꯂꯧꯊꯣꯛꯄ ꯍꯥꯞꯆꯤꯟꯕ ꯖꯤꯄꯦꯗ ꯀꯥꯞꯊꯣꯛ - ꯀꯥꯞꯁꯤꯟꯗꯗꯣ ꯑꯗꯨꯗꯣ ꯕꯦꯡꯇ ꯆꯠꯄꯗꯨ ꯇꯟꯕꯅꯤꯅ ꯁꯤꯗ ꯂꯨꯄꯥ ꯂꯤꯁꯤꯡꯗꯨ ꯂꯨꯄꯥ꯫ ꯂꯨꯄꯥ ꯇꯔꯥ ꯂꯧꯔꯒ ꯑꯗꯨꯃꯥꯏꯅ ꯇꯧꯋꯦꯕ ꯑꯩꯁꯨ ꯍꯦꯛ ꯄꯩꯁꯥ꯫
ꯎꯝ꯫
ꯑꯗꯨꯃꯥꯏꯅ ꯇꯧ ꯇꯧꯑꯣ ꯍꯥꯏꯌꯦ ꯃꯣꯏꯅꯕꯨꯗꯤꯀꯣ꯫ ꯑꯗꯣ ꯑꯗꯨꯃꯥꯏꯅ ꯇꯧꯕꯗꯣ ꯍꯣꯏ ꯈꯔꯕꯨꯗꯤ ꯀꯥꯟꯅꯕ ꯌꯥꯏ ꯀꯥꯟꯅꯕꯕꯨꯗꯤ ꯑꯗꯨ ꯑꯣꯏꯔꯒꯁꯨ ꯑꯩꯒꯤ ꯃꯇꯝꯗꯨꯗꯤ ꯑꯃꯨꯛ ꯂꯣꯏ ꯃꯥꯡꯉꯦꯗꯅ ꯅꯨꯃꯤꯠꯇꯨꯃꯥ ꯄꯨꯔꯥ ꯑꯗꯨꯝ ꯗꯨꯀꯥꯟꯗ ꯐꯝꯗ ꯌꯥꯔꯔꯣꯏꯗꯅꯀꯣ꯫ ꯑꯗꯨꯗꯨꯅ ꯃꯗꯨ꯫ ꯑꯃꯣꯛ ꯈꯟꯕ ꯑꯩꯅ ꯑꯗꯨꯗꯨꯅ ꯎꯄꯥꯏ ꯂꯩꯇ꯭ꯔꯀꯥꯟ ꯇꯧꯕꯅ ꯐꯅꯤꯗꯅ ꯈꯟꯕ ꯑꯗꯨꯒ ꯕꯤꯖꯤꯅꯦꯁꯁꯦꯀꯣ ꯍꯦꯛꯇ ꯀꯔꯝꯕ ꯇꯧꯗꯣꯏꯅꯣ ꯁꯤ ꯍꯥꯏꯗꯤ ꯑꯩꯈꯣꯏꯁꯤꯅ ꯑꯃꯨꯛ ꯅꯝꯕꯣꯜꯒꯤ ꯃꯦꯟ ꯔꯣꯠꯇ꯫ ꯑꯣꯏꯔꯒꯗꯤꯅꯦ ꯑꯃꯨꯛꯁꯦ꯫ ꯀꯣꯛꯁꯦ ꯈꯔ ꯊꯣꯛꯀꯅꯦꯕ ꯑ ꯅꯝꯕꯣꯜꯒꯤ ꯃꯦꯟ ꯔꯣꯗꯁꯨ ꯅꯠꯇ꯭ꯔꯦ ꯅꯝꯕꯣꯜꯗꯒꯤ ꯀꯤꯂꯣꯃꯤꯇꯔ ꯃꯔꯤ ꯃꯉꯥ ꯆꯪꯁꯤꯜꯂꯒ ꯂꯩꯔꯦ ꯑꯗꯨꯗꯨꯅ ꯁꯤꯗꯩꯁꯤꯗ ꯑꯩꯅ ꯇꯧꯒꯦ ꯈꯟꯕꯁꯦ ꯍꯣꯏ ꯍꯧꯖꯤꯛꯀꯤ ꯆꯠꯅꯔꯤꯕ ꯊꯔ꯭ꯤꯐꯇꯤꯡꯒꯤꯁꯦ꯫ ꯑ ꯁꯦꯀꯍꯦꯟꯒꯤ ꯫ ꯐꯤ ꯌꯣꯟꯕꯁꯤ ꯁꯤꯗꯁꯨ ꯁꯤꯁꯨ ꯇꯧꯅꯤꯡꯕꯅꯦ ꯍꯧꯖꯤꯛꯀꯥꯟ ꯑꯉꯥꯡꯁꯤꯡꯁꯦ ꯊꯔ꯭ꯤꯐꯇꯤꯡ ꯁꯤꯝꯗꯤ ꯍꯣꯏ꯫ ꯊꯔ꯭ꯤꯐꯇꯤꯡꯁꯤꯝꯗꯤ ꯁꯨꯝ ꯀꯩꯅꯣ ꯇꯧꯔꯣꯏ ꯃꯔꯥꯏ ꯆ ꯫ ꯌꯥꯔꯣꯏ ꯃꯔꯝꯗꯤ ꯍꯧꯖꯤꯛ ꯆꯠꯅꯔꯤꯕ ꯑꯉꯥꯡ꯫ ꯍꯧꯒꯠꯂꯛꯏꯕꯁꯤꯡꯁꯦ ꯑꯗꯨꯒꯨꯝꯕ ꯗ꯭ꯔꯦꯁ ꯉꯥꯛꯇꯅꯦ ꯃꯣꯏꯅ ꯁꯦꯠꯂꯤꯁꯤꯡꯁꯦ ꯀꯣ꯫ ꯑꯗꯨꯅ꯫ ꯑꯉꯥꯡ ꯑꯁꯦ ꯃꯣꯏꯒꯤ ꯃꯇꯝ ꯂꯣꯏꯒꯅꯤ ꯃꯊꯪꯒꯤꯗ ꯃꯇꯝ ꯑꯃꯨꯛ ꯂꯥꯛꯀꯅꯤ꯫ ꯑꯃꯃꯣꯛ ꯂꯩꯅꯤ ꯑꯃꯃꯣꯛ ꯂꯥꯛꯀꯅꯤ꯫ ꯑꯗꯨꯃꯥꯏꯅ ꯇꯧꯗꯣꯏꯅꯦ ꯑꯗꯣ ꯂꯥꯛ꯫ ꯍꯥꯏꯁꯦ ꯑꯩꯈꯣꯏꯁꯨ ꯃꯉꯥꯏꯔꯦ ꯑꯩꯈꯣꯏꯁꯨ ꯑꯗꯨꯝ ꯍꯧꯖꯤꯛ꯫ ꯁꯦꯠꯇꯤ ꯑꯗꯨꯝ ꯁꯦꯠꯅꯤꯡꯉꯤꯁꯤꯅꯦ ꯑꯗꯨꯒꯨꯝꯕ ꯗ꯭ꯔꯦꯁꯁꯦꯀꯣ ꯑꯗꯨꯝ ꯂꯩꯔꯤ ꯑꯩꯁꯨ ꯍꯧꯖꯤꯛ ꯑꯍꯟꯕ ꯂꯩꯗꯦ ꯊꯔ꯭ꯤꯐꯇꯤꯡ ꯆꯠꯂ-ꯆꯠꯂ ꯇꯧꯋꯦ ꯑꯗꯣ ꯇꯥꯡ ꯇꯥꯡꯅꯁꯨ ꯌꯣꯜꯂꯦ ꯊꯔ꯭ꯤꯐꯇꯤꯡ ꯊꯔ꯭ꯤꯐ ꯇ꯭ꯔꯤꯞ ꯫ ꯇꯤꯡꯅ ꯍꯦꯟꯅ ꯇꯥꯡꯉꯦꯕꯀꯣ ꯍꯧꯖꯤꯛꯇꯤ꯫
ꯎꯝ꯫
ꯏꯁ꯭ꯇꯣꯔꯁꯤꯡꯁꯤꯅ꯫ ꯑꯩꯅ ꯑꯗꯨꯁꯨ ꯑꯃꯨꯛ ꯇꯧꯁꯤꯔ꯫ ꯈꯜꯂꯦ ꯇꯧꯔꯤꯁꯦ ꯑꯗꯣ꯫
ꯑꯗꯨ ꯐꯩꯌꯦ ꯑꯗꯨ ꯇꯧꯕ ꯐꯩꯌꯦ ꯍꯥꯏꯗꯤ ꯍꯧꯖꯤꯛ ꯃꯇꯝꯗꯅ ꯑꯩ ꯍꯥꯏꯒꯦꯕ꯫ ꯀꯣ ꯀꯩꯅꯣꯁꯦ ꯃꯅꯤꯄꯨꯔꯗ ꯇꯧꯔꯤꯁꯦ ꯇ꯭ꯔꯤꯐꯁꯀꯤꯁꯦ ꯑ ꯄꯨꯔꯥ ꯀꯩ ꯍꯥꯏꯒꯦ ꯁꯇꯣꯔ ꯀꯩ ꯍꯥꯏꯒꯦ ꯁꯣꯔꯨꯝꯒꯤ ꯄꯣꯠꯇꯧꯅꯅꯦ꯫ ꯃꯌꯥꯝꯅ ꯄꯥꯝꯅꯔꯦꯕ ꯁꯦꯡꯅ ꯍꯥꯏꯔꯒ ꯍꯥꯏꯗꯤ ꯃꯣꯏꯒꯤ ꯄꯣꯠꯁꯦ ꯌꯥꯝ ꯀꯩ ꯍꯥꯏꯒꯦ ꯈꯤꯇꯪ ꯌꯨꯅꯤꯛꯁꯨ ꯑꯣꯏꯔꯦꯀꯣ ꯑꯗꯒꯤ ꯃꯄꯥꯟꯒꯤ ꯄꯣꯠꯁꯨ ꯑꯣꯏꯔꯦꯀꯣ ꯃꯥꯒꯤ ꯄ꯭ꯔꯗꯛꯇꯨꯁꯨ ꯌꯥꯝ ꯐꯔꯦꯕ ꯍꯥꯏꯗꯤ ꯃꯥꯅ ꯄꯨꯊꯣꯔꯛꯏꯕ ꯄꯣꯠ ꯀ꯭ꯋꯥꯂꯤꯇꯤ ꯐꯤꯒꯤ ꯑꯗꯨ ꯑꯗꯨ ꯃꯌꯥꯝꯁꯦ ꯐꯔꯕꯅꯤꯅ ꯑꯩꯈꯣꯏꯅ ꯁ꯭ꯋꯥꯏꯗ ꯁꯦꯠꯂꯤꯕ ꯀꯩꯅꯣꯒꯤ ꯁꯣꯔꯨꯝꯒꯤ ꯅꯠꯇꯕ ꯃꯌꯥꯝ ꯂꯩ ꯏꯟꯇꯔꯅꯦꯠ ꯕ꯭ꯔꯥꯟꯗꯦꯗ ꯅꯠꯇꯕ ꯁꯤꯒꯤꯗꯤ ꯌꯥꯝ ꯈꯦꯠꯅꯔꯦ ꯗꯅ ꯈꯦꯠꯅꯔꯦ ꯍꯥꯏꯗꯤ ꯐꯤꯗꯣ ꯑꯩꯈꯣꯏꯅ ꯁꯤꯗꯒꯤ ꯒꯂꯤꯗꯒꯤ ꯂꯩꯅꯤ ꯑꯗꯨꯒ ꯍꯦꯛꯇ ꯐꯖꯔꯕꯣꯏ ꯈꯜ ꯂꯩꯔꯅꯤ ꯈꯔꯅꯤ ꯁꯦꯠꯂꯒ ꯑꯗꯨꯝ ꯄꯣꯠꯇꯨꯒꯤ ꯀ꯭ꯋꯥꯂꯤꯇꯤꯗꯨ ꯂꯩꯇꯕꯅꯤꯅ ꯁꯦꯠꯅꯤꯡꯉꯛꯇꯦ ꯐꯖꯔꯛꯇꯦ ꯑꯗꯨꯒ ꯃꯣꯏꯒꯤ ꯁꯦꯀꯦꯟꯒꯤꯁꯤꯗꯤ ꯄꯣꯠꯇꯨꯁꯨ ꯐꯕ ꯑꯄꯥꯝꯕ ꯗꯤꯖꯥꯏꯟꯁꯨ ꯌꯥꯎꯕ ꯑꯗꯨꯗꯨꯅ ꯀꯨꯏꯅꯁꯨ ꯆꯠꯄ ꯑꯗꯨꯒꯤ ꯑꯩꯈꯣꯏꯅ ꯍꯦꯟꯅ ꯄꯥꯝꯃꯦ ꯑꯗꯨꯏ ꯃꯊꯛꯇ ꯑꯩꯈꯣꯏ ꯃꯅꯤꯄꯨꯔ ꯍꯥꯏꯕꯋꯥꯅꯤ ꯏꯟꯗꯤꯌꯥ ꯍꯥꯏꯕꯋꯥꯅꯤ ꯄꯩꯁꯥ ꯄꯥꯏꯕ ꯉꯥꯛꯇ ꯂꯩꯅꯤ ꯍꯥꯏ ꯂꯩꯕ ꯅꯠꯇꯕꯅꯤꯅꯀꯣ
ꯑꯗꯣ ꯊꯔꯤꯞ ꯏꯁꯇꯣꯔꯁꯦ ꯊꯔꯤꯞ ꯏꯁꯇꯣꯔꯅ ꯍꯦꯟꯅ ꯇꯥꯡꯒꯅꯤꯕ ꯄꯣꯠꯁꯦ ꯊꯔꯤꯞ ꯏꯁꯇ‌ꯣꯔꯅ ꯍꯦꯟꯅ ꯇꯥꯡ ꯇꯥꯡ ꯇꯥꯡꯅꯁꯨ ꯌꯣꯟꯅꯩꯕ ꯑꯍꯟꯕꯅ ꯍꯦꯟꯅ ꯍꯣꯡꯅꯔꯦ ꯍꯥꯏꯇꯥꯔꯦ ꯁ‌ꯦꯡꯅ ꯍꯥꯏꯔꯕꯗ ꯑꯃꯨꯛ ꯄꯥꯝꯕꯗꯅ ꯊꯔꯤꯞꯅ ꯑꯃꯨꯛ ꯍꯦꯟꯅ ꯄꯥꯝꯃꯤꯕ ꯃꯤꯁꯤꯡꯁꯦ ꯑꯉꯥꯡꯁꯤꯡꯁꯦ ꯑꯗꯨꯒ ꯎꯝ ꯇ꯭ꯔꯤꯞꯁꯦ ꯑꯩꯈꯣꯏꯅ ꯂꯧꯕꯁꯦ ꯕꯦꯜ ꯂꯧꯕꯁꯦ ꯑ ꯆꯕ‌ꯦꯜ ꯑꯣꯏꯅ ꯂꯧꯗ꯭ꯔꯦ ꯑꯗꯨꯝ ꯑꯩꯈꯣꯏꯒꯤ ꯍꯦꯟ ꯄꯤꯛ ꯑꯣꯏꯅ ꯇꯧꯔꯀꯥꯟꯗ ꯑꯗꯨꯃꯥꯏꯅ ꯆꯦꯟꯕꯅꯤ ꯈꯪꯗꯦ ꯑꯗꯒꯤꯗꯤ ꯃꯣꯏ ꯑꯥꯗ ꯆꯠꯂꯒ ꯃꯄꯥꯟ ꯂꯝꯗ ꯆꯠꯂꯒ ꯍꯥꯏ ꯍꯥꯏꯇꯥꯔꯦꯀꯣ ꯃꯄꯥꯜꯂ‌ꯣꯝ ꯆꯠꯂꯀꯥꯟꯗ ꯈꯜꯂꯨꯔꯒ ꯑꯩꯈꯣꯏꯅ ꯄꯨꯔꯛꯑ ꯄꯨꯔꯛꯑꯒ ꯄꯣꯠꯇꯣ ꯄꯨꯔꯛꯑꯒ ꯁꯤꯗ ꯌꯣꯟꯕ ꯑꯗꯨꯃꯥꯏꯅꯅꯤꯕ ꯇꯧ ꯅꯔꯤꯁꯤꯡꯁꯦ
ꯎꯝ ꯕꯦꯜ ꯑꯣꯏꯅ ꯂꯧꯕꯁꯦ ꯇꯧꯅꯗ꯭ꯔꯦ ꯍꯥꯏꯔꯣ
ꯕꯦꯜ ꯑꯣꯏꯅ ꯂꯧꯅꯗ꯭ꯔꯦ ꯕꯦꯜ ꯑꯣꯏꯅ ꯂꯧꯕꯗꯨꯅꯅꯦ ꯕ‌ꯦꯜ ꯑꯣꯏꯅ ꯂꯧꯗꯨꯅ ꯆꯕꯥꯛ ꯆꯕꯥꯛ ꯌꯣꯟꯕꯤꯗꯣ ꯍꯣꯡꯅ ꯍꯣꯡꯅ ꯑꯗꯨꯝ ꯂꯨꯄꯥ ꯆꯍꯨꯝ ꯆꯥꯝꯔꯤ ꯁꯤꯒ ꯌꯣꯜꯂꯒ ꯇꯣꯛꯑꯅꯤꯕꯀꯣ ꯑꯗꯨ
ꯑꯣ ꯍꯥꯏꯗꯤ ꯄꯨꯂꯞꯇꯣ ꯐꯕ ꯌꯥꯎꯔꯛꯄꯅꯤꯅ ꯑꯥ
ꯑꯥ ꯑꯗꯨꯒ ꯍꯧꯖꯤꯛ ꯆꯠꯅꯔꯤꯁꯤ ꯑꯗꯨ ꯅꯠꯇꯦꯕ ꯍꯧꯖꯤꯛ ꯇꯧꯔꯤꯁꯤꯗꯤ ꯍꯦꯟ ꯄꯤꯛꯅꯦꯕ ꯑ ꯃꯈꯣꯏꯅ ꯑꯗꯨ ꯑꯩꯈꯣꯏꯅ ꯕꯖꯥꯔꯗ ꯆꯠꯂꯒ ꯀꯣꯏꯈꯟ ꯈ ꯈꯜꯂꯨꯔꯅꯤ ꯈꯜꯂꯨꯔꯀꯥꯟꯗ ꯑꯗꯒꯤ ꯐꯖꯕ ꯈꯟꯒꯠꯂꯛꯄ ꯑꯗꯨꯗꯒꯤꯗꯤ ꯑꯃꯨꯛ ꯃꯄꯥꯟ ꯂꯝꯗ ꯃꯄꯥꯟ ꯂꯝꯒꯤ ꯊꯥꯒꯠꯂꯛꯄ ꯏꯁꯇꯣꯔꯗꯒꯤꯗꯒꯤ ꯑꯗꯨ ꯑꯃꯨꯛ ꯃꯣꯏꯅ ꯑꯃꯨꯛ ꯑꯗꯨꯃꯥꯏꯅ ꯈꯟꯒꯠꯄ ꯅꯠꯇ꯭ꯔꯒꯅ ꯃꯄꯥꯟ ꯂꯝꯒꯤ ꯑꯩꯈꯣꯏꯒꯤ ꯑ ꯀꯕ ꯗꯦꯜꯂꯤꯒꯤ ꯀ ꯁꯣꯔꯖꯤꯅꯤ ꯃꯥꯔꯀꯦꯠ ꯍꯥꯏꯕ꯭ꯔꯥ ꯑ ꯑꯗꯨ ꯒꯨꯝꯕ ꯑꯗꯒꯤꯗꯤ ꯗꯦꯜꯂꯤꯒꯤ ꯅꯠꯇꯕ ꯑꯃ ꯂꯩꯑꯌꯦ ꯌꯥꯝꯅ ꯇ꯭ꯔꯤꯞꯁꯇꯨ ꯈ꯭ꯋꯥꯏꯗꯒꯤ ꯏꯟꯗꯤꯌꯥꯒꯤ ꯈ꯭ꯋꯥꯏ ꯆꯥꯎꯕ ꯇ꯭ꯔꯤꯞꯁꯇꯨ ꯑꯣꯏꯔꯕ ꯇ꯭ꯔꯤꯞ ꯃꯐꯝ ꯑꯃ ꯂꯩꯌꯦ ꯑꯃ ꯃꯣꯏꯗꯗꯤ ꯑꯃꯨꯛ ꯍꯣꯡꯅꯗꯤ ꯌꯣꯟꯗꯣꯏꯅꯦꯕꯀꯣ ꯑꯗ ꯑꯗꯨꯒꯤ ꯈ꯭ꯋꯥꯏꯗꯒꯤ ꯆꯥꯎꯕ ꯃꯐꯝꯗꯨꯗ ꯆꯠꯂꯒ ꯑꯗꯒꯤ ꯈꯟꯒꯠꯂꯒ ꯄꯣꯔꯛꯑꯒ ꯁꯤꯗ ꯄꯣꯔꯛꯑꯒ ꯁꯤꯗ ꯌꯣꯟꯕ ꯑꯗꯨꯃꯥꯏꯅꯅꯦꯕ ꯇꯧꯔꯤꯁꯦ ꯑꯗꯨꯃꯥꯏꯅ ꯇꯧꯕꯁꯤꯡꯗꯨꯅ ꯍꯦꯟꯅ ꯄꯣꯠꯁꯦ ꯇꯥꯡꯉꯦ ꯇꯥꯡꯕꯁꯨ ꯇꯥꯡꯉꯦ ꯑꯗꯨꯒ ꯐꯖꯕꯁꯨ ꯐꯖꯗꯣꯏꯅꯦꯕ ꯑꯗꯨꯅꯤ ꯇꯧꯔꯤꯁꯦ ꯈꯟꯒꯠꯂꯒ ꯌꯣꯟꯗꯣꯏꯅꯦꯕ ꯑꯗꯨꯗꯨꯅ ꯐꯖꯕ ꯑꯐꯕꯗꯨ ꯈꯜꯂꯒ ꯌꯣꯟꯗꯣꯏꯅꯤ ꯑꯗꯨꯅ ꯄꯣꯠꯁꯦ ꯇꯥꯡꯕ ꯀꯕ ꯍꯦꯜꯂꯦꯕꯀꯣ
ꯎꯝ ꯑꯗꯨ ꯄꯥꯝꯗꯤ ꯌꯥꯝ ꯄꯥꯝꯅꯗ꯭ꯔꯣ ꯃꯌꯥꯝꯅ
ꯑꯉꯥꯡꯁꯦ ꯑꯉꯥꯡꯁꯤꯡꯁꯦ ꯍꯧꯖꯤꯛꯁꯦ ꯑꯉꯥꯡꯁꯤꯡꯁꯦ ꯄꯨꯔꯥꯗꯨꯗ ꯂꯣꯏꯅꯃꯛ ꯄꯥꯝꯗꯣꯏꯅꯦꯕ ꯆꯦꯟ ꯑꯗꯒꯤꯗꯤ ꯈꯨꯇꯣꯞ ꯀꯔꯤ ꯀꯔꯥꯒꯁꯦ ꯂꯣꯏ ꯍꯥꯞꯄꯒ ꯀꯣ ꯎ ꯑꯗꯨ ꯃꯌꯥꯝꯗꯣ ꯂꯣꯏꯅ ꯊꯝꯕ ꯑꯗꯩꯗꯨꯗ ꯑꯃꯨꯛ ꯄꯥꯝꯅꯕ ꯍꯥꯏꯁꯦ ꯑꯩꯈꯣꯏ ꯀꯩꯅꯣ ꯑꯃ ꯊꯝꯃꯅꯤ ꯏꯟꯁꯇꯒ꯭ꯔꯥꯝꯒꯤ ꯀꯩꯅꯣ ꯑꯃꯗꯤ ꯍꯥꯞꯄꯅꯤ ꯏꯟꯁꯇꯥꯒ꯭ꯔꯥꯝ ꯄꯦꯖ ꯑꯃꯗꯤ ꯊꯝꯗꯕ ꯁꯨꯡꯌꯥ ꯌꯥꯔꯔꯣꯏ ꯃꯌꯥꯝꯗ ꯎꯠꯅꯕꯀꯣ ꯑꯗꯨꯒ ꯃꯐꯝ ꯃꯐꯝꯁꯤꯁꯨ ꯑꯃꯨ ꯂꯥꯞꯄꯤꯗꯅꯀꯣ ꯑꯗꯨꯅꯤ ꯃꯐꯝꯁꯦ ꯂꯥꯞꯄꯅꯤꯅ ꯍꯦꯛꯇ ꯑꯗꯨꯁꯨ ꯃꯈꯣꯏ ꯀꯌꯥꯝ ꯇꯣꯡꯗꯣꯔꯤꯕꯅꯣ ꯍꯥꯏꯕ ꯑꯃꯁꯨ ꯀꯣꯏꯁꯟꯁꯦ ꯍꯦꯛꯇ ꯂꯩꯕ ꯑꯗꯣ ꯑꯉꯥꯡ ꯍꯧꯒꯠꯂꯛꯄ ꯃꯌꯥꯝ ꯂꯩꯕꯅꯤꯅ ꯑꯗꯨꯝ ꯈꯔꯗꯤ ꯌꯥꯗꯧꯗꯣꯏ ꯃꯥꯜꯂꯦ ꯑꯩꯁꯨ
ꯑꯩꯗꯤ ꯑꯩꯗꯤ ꯑꯩꯗꯤ ꯑꯩꯗꯤ ꯇꯣꯡꯉꯤꯅ ꯈꯜꯂꯤ ꯃꯔꯝꯗꯤ ꯀꯩꯒꯤꯅꯣ ꯍꯥꯏꯔꯀꯥꯟꯗ ꯄꯣꯠ ꯐꯖꯔꯗꯤ ꯃꯤ ꯑꯗꯨꯝ ꯂꯩꯅꯤꯡꯉꯤ ꯂꯥꯛꯅꯤꯡꯉꯤ
ꯁꯃ ꯀꯩꯅꯣꯁꯦ ꯑꯩꯁꯦ ꯍꯣꯏ ꯑꯗꯨꯒꯤ ꯏꯟꯚꯦꯁꯃꯦꯟ ꯊꯥꯗꯕ ꯏꯟꯚꯦꯁꯃꯦꯟꯁꯦ ꯈꯔ ꯏꯟꯚꯦꯁꯃꯦꯟ ꯊꯥꯗꯕ ꯉꯝꯗ꯭ꯔꯤꯕ꯭ꯔꯥ ꯅꯠꯇ꯭ꯔꯒ ꯑꯩꯁꯦ ꯑꯗꯨꯒꯤ ꯄꯣꯠ ꯂꯧꯊꯣꯛ ꯂꯧꯁꯤꯟꯒꯤ ꯀꯩ ꯍꯥꯏꯅꯤ ꯃꯤ ꯈꯔ ꯈꯪꯅꯕ ꯈꯣꯠꯄꯁꯦ ꯁꯤꯁꯤꯃ ꯂꯩꯇꯕꯒꯤ ꯏꯁꯥꯗ ꯀꯩ ꯍꯥꯏꯅꯤ ꯇꯟꯕ ꯍꯟꯕ ꯅꯤꯡꯍꯟꯕ ꯍꯥꯏꯒꯗ꯭ꯔꯥ ꯑꯗꯨꯃꯥꯏꯅ ꯆꯪꯟ ꯆꯪꯁꯤꯟꯕ ꯉꯝꯗꯕꯒꯤ ꯇꯥꯏꯞꯇ ꯇꯧꯔꯒ ꯂꯩꯌꯦ ꯑꯗꯨꯒꯨꯝꯕ ꯀꯩ ꯍꯥꯏꯅꯤ ꯑꯗꯨꯒꯨꯝꯕꯒꯤ ꯃꯤ ꯑꯃꯑ ꯁꯨꯃꯥꯏ ꯁꯨꯃꯥꯏꯅ ꯇꯧꯕꯅꯦ ꯍꯥꯟꯅꯒꯤ ꯑꯦꯛꯁꯄꯤꯔꯤꯌꯦꯦꯟꯁ ꯂꯩꯔꯛꯄ ꯑꯃ ꯊꯦꯡꯅꯔꯒꯗꯤꯅꯦ ꯑꯗꯨ ꯇꯧꯕꯗꯤ ꯌꯥꯗꯤ ꯌꯥꯔꯕꯅꯦ ꯑꯗꯨꯗꯣ ꯑꯩꯁꯨ ꯈꯜꯂꯝꯕꯅꯦ
ꯇꯧꯋꯣ ꯇꯧꯋꯣ ꯑꯩꯈꯣꯏꯅ ꯍꯥꯏꯌꯦꯕ ꯃꯣꯏꯒꯤ ꯀꯩꯅꯣꯁꯦ ꯕꯖꯥꯔꯗ ꯀꯩꯗ ꯇ꯭ꯔꯤꯞꯁꯀꯤ ꯃꯌꯥꯝ ꯇꯧꯔꯤꯁꯦ ꯈꯟꯕꯁꯨ ꯋꯥꯏ ꯍꯣꯡꯗꯤ ꯍꯣꯡꯉꯦꯀꯣ ꯑꯗꯣ ꯑꯩꯋꯥꯏꯗꯥꯎꯏ ꯌꯥꯎꯔꯒ ꯑꯐꯕ ꯃꯌꯥꯝ ꯐꯪꯉꯦ ꯑꯗꯨꯒ ꯃꯣꯏꯒꯤ ꯁ꯭ꯇꯣꯔꯗ ꯇꯣꯉꯥꯟꯅ ꯃꯣꯏꯅ ꯈꯟꯒꯠꯂꯒ ꯌꯣꯜꯂꯤꯁꯦ ꯁꯤꯁꯤꯅ ꯄꯩꯁꯥ ꯈꯤꯇꯪ ꯍꯦꯟꯖꯔꯁꯨꯀꯣ ꯑꯩꯈꯣꯏꯒꯤ ꯂꯥꯛꯏꯕ ꯃꯤꯁꯤꯡꯁꯦ ꯂꯩꯒꯗꯕ ꯀꯁꯇꯃꯔꯁꯤꯡꯁꯤꯗ ꯌꯥꯝ ꯅꯨꯡꯉꯥꯏꯍꯜꯂꯦꯕ ꯍꯥꯏꯗꯤ ꯗ꯭ꯔꯦꯁꯇꯣ ꯐꯖꯕ ꯊꯤꯕ ꯆꯥꯕ ꯆꯥꯗꯕ ꯀꯣ ꯁꯦꯒꯥꯏꯕ ꯅꯠꯇ꯭ꯔꯒ ꯑꯦꯅꯤ ꯔꯤꯖꯦꯛ ꯂꯩꯕ ꯑꯣꯏꯔꯁꯨ ꯃꯣꯏꯔꯁꯨ ꯁꯤꯠꯆꯠꯂ ꯁꯤꯠ ꯆꯠꯂ ꯌꯦꯡꯕꯗꯣ ꯑꯗꯨꯒꯤ ꯈꯨꯗꯣꯡ ꯆꯥꯕ ꯄꯤꯕꯁꯦ ꯑꯩꯈꯣꯏ ꯂꯩꯗꯧꯔꯤꯕ ꯃꯤꯁꯤꯡꯗ ꯌꯥꯝ ꯅꯨꯡꯉꯥꯏꯕ ꯄꯤꯕꯅꯦꯕ
ꯁꯛꯀꯥꯗꯤ ꯀꯥꯞ ꯈ ꯁꯅꯤꯗ
ꯂꯨꯄꯥ ꯂꯨꯄꯥ ꯃꯉꯥ ꯇꯔꯥ ꯍꯦꯟꯖꯔꯁꯨ ꯍꯥꯏꯇꯥꯔꯦꯅꯦ
ꯑꯇꯣꯞꯄ ꯕꯤꯖꯤꯅꯦꯁ ꯑꯃꯗꯅ ꯑꯃꯨꯛ ꯀꯩꯅꯣꯁꯦ ꯎ ꯑꯩꯅ ꯑꯃꯨꯛ ꯈꯜꯂꯤꯁꯦ ꯍꯧꯖꯤꯛꯀꯥꯟꯁꯦ ꯌꯥꯝ ꯆꯠꯅꯔꯤꯁꯦ ꯑꯩꯈꯣꯏꯒꯤ ꯀꯩꯅꯣꯁꯤꯁꯨ ꯌꯥꯝ ꯆꯠꯅꯔꯦꯕ ꯂꯩ ꯌꯣꯟꯕꯁꯦ
ꯎꯝ
ꯂꯩ ꯌꯣꯟꯕꯒꯤ ꯗꯨꯀꯥꯟ ꯐ꯭ꯂꯣꯔꯤꯛꯁ ꯍꯥꯏꯇꯥꯔꯦ ꯐ꯭ꯂꯣꯔꯤꯛꯁꯀꯤ ꯗꯨꯀꯥꯟ ꯍꯥꯏꯇꯥꯔꯦ ꯐ꯭ꯂ ꯐ꯭ꯂꯣꯔꯤꯛꯁꯀꯤ ꯗꯨꯀꯥꯟꯁꯦ ꯑ ꯑꯃꯨꯛ ꯑꯩꯅ ꯑꯩꯈꯣꯏ ꯁ꯭ꯋꯥꯏꯗ ꯇꯧꯕꯗꯤ ꯁꯨꯡꯑꯣꯣꯏ ꯑꯣꯏꯔꯔꯣꯏ ꯑꯗꯨꯒ ꯑꯃ ꯅꯝꯕꯣꯜ ꯁꯥꯏꯠꯇ ꯑꯗꯨꯒꯤ ꯗꯨꯀꯥꯟ ꯂꯩꯕꯁꯦ ꯏ ꯌꯥꯎ ꯌꯥꯎꯗꯦꯕꯀꯣ ꯑꯗꯨꯅ ꯁꯣꯝ ꯅꯥꯀꯟꯗ ꯅꯝꯕꯣꯜ ꯁꯥꯏꯠꯇ ꯂꯩꯇꯕꯅꯤꯅ ꯅꯝꯕꯣꯜ ꯁ꯭ꯋꯥꯏꯗ ꯗꯨꯀꯥꯟ ꯑꯃ ꯔꯦꯟ ꯂꯧꯔꯒ ꯑꯗꯨ ꯍꯥꯡꯉꯁꯨ ꯑꯗꯨꯝ ꯄꯩꯁꯥꯥꯁꯦ ꯇꯣꯡꯒꯗꯕꯅꯤ ꯁꯤ ꯃꯥꯜꯂꯦ ꯑꯗꯨꯁꯨ ꯈꯜꯂꯤꯅꯦ
ꯍꯧꯖꯤꯛꯇꯤ ꯗ꯭ꯔꯥꯏ ꯐ꯭ꯂꯥꯋꯔꯒ ꯌꯥꯝ ꯇꯧꯅꯔꯦꯉꯣ
ꯗ꯭ꯔꯥꯏ ꯐ꯭ꯂꯥꯋꯔ ꯀꯔꯤ ꯀꯔꯥ ꯗ꯭ꯔꯥꯏ ꯐ꯭ꯂꯥꯋꯔ ꯅꯠꯇ꯭ꯔꯁꯨ ꯅꯣꯔꯃꯦꯜꯒꯤ ꯑꯣꯏꯔꯁꯨ ꯀꯣ
ꯃꯈ ꯃꯈꯅꯤꯀꯣ ꯍꯧꯖꯤꯛ ꯇꯧꯅꯔꯤꯕ ꯕꯤꯖꯤꯅꯦꯁꯦ
ꯗꯤꯃꯥꯟꯗ ꯌꯥꯝꯅ ꯑꯗꯨꯝ ꯂꯩꯕ ꯄꯣꯠ ꯑꯣꯏꯌꯦꯕ ꯑꯗꯨꯁꯨ ꯑꯗꯨꯗꯨꯅ ꯑꯗꯨꯁꯨ ꯍꯣꯏ ꯀꯩꯒꯨꯝꯕ ꯂꯩꯕꯤꯗ ꯇꯥꯔꯒꯗꯤ ꯁꯂꯥꯎ ꯄꯠꯁꯤꯟꯈꯤꯗ꯭ꯔꯥ ꯃꯥꯡꯈꯤꯗ꯭ꯔꯗꯤ ꯄꯠꯄ ꯍꯥꯏꯁꯦ ꯑꯗꯨꯝ ꯏꯁꯤꯡ ꯇꯥ ꯍꯥꯞꯄ ꯊꯝꯕꯗ ꯀꯩꯁꯨ ꯌꯥꯝ ꯀꯨꯏꯅꯗꯤ ꯄꯠꯇꯧꯗꯤ ꯅꯠꯇꯦꯗꯅꯀꯣ ꯑꯗꯨꯁꯨ ꯑꯃꯨꯛ ꯈꯜꯂꯦ ꯑꯩꯁꯦ ꯑꯗꯣ ꯆꯨꯞꯇꯨꯅꯗꯤ ꯐꯥꯎꯗꯤ ꯐꯩꯌꯦ
ꯑꯗꯨꯗꯤ ꯀꯝꯄꯜꯁꯔꯤ ꯑꯗꯨꯝ ꯄꯣꯠꯇꯣ ꯂꯧꯗꯔꯣ ꯂꯩꯔꯕ ꯄꯣꯠꯅꯤꯗꯅꯀꯣ
ꯇ꯭ꯔꯤꯞꯁꯦ ꯑꯩꯈꯣꯏ ꯈꯣꯡꯎꯞꯁꯨ ꯈꯣꯡꯎꯞꯁꯨ ꯍꯥꯞ ꯍꯥꯨꯞꯞꯆꯜꯂꯒ ꯈꯣꯡꯎꯞꯅꯦ ꯑꯗꯒꯤꯗꯤ ꯗ꯭ꯔꯦꯁꯅꯦ ꯄꯨꯂꯞ ꯑꯗꯨꯝ ꯍꯥꯞꯄꯒꯅꯦ ꯑꯗꯨꯝ ꯗꯨꯀꯥꯟ ꯑꯣꯏꯅ ꯐꯖꯅ ꯁꯦꯝꯃꯒ ꯑꯗꯨꯝ ꯌꯣꯟꯕ ꯑꯗꯨꯝ ꯑꯗꯨꯁꯨꯝ ꯀꯥꯟꯅꯅꯤꯕ
ꯈꯣꯡꯎꯞꯁꯨ ꯐꯖꯅ ꯐꯩ ꯈꯣꯡꯎꯞꯁꯨ ꯐꯖꯅ ꯆꯠꯂꯤꯣ
ꯑꯗꯣ ꯈꯣꯡꯎꯞ ꯐꯖꯅ ꯆꯠꯄꯁꯦ ꯄꯩꯁꯥꯁꯦ ꯑꯝ ꯑꯉꯥꯡꯁꯤꯡꯕꯨꯗꯤ ꯍꯣꯏ ꯑꯉꯥꯡꯁꯤꯡꯅ ꯄꯩꯁꯥ ꯄꯥꯏꯕꯒꯦꯔꯥ ꯈꯪꯗꯦ ꯄꯪꯍꯩꯗ ꯂꯩꯦ ꯑꯩꯈꯣꯏꯅ ꯂꯩꯒꯦ ꯆꯠꯄ ꯀꯥꯟꯗꯅ ꯑꯗꯨꯝ ꯂꯤꯁꯤꯡ ꯍꯣꯡꯉꯕꯗ ꯑꯅꯤ ꯆꯥꯝꯃꯉꯥꯗꯒꯤꯒ ꯍꯧꯒꯨꯝꯕ ꯑꯅꯤ ꯆꯥꯝꯉꯥꯗꯒꯤꯅ ꯑꯗꯨꯝ ꯃꯔꯤ ꯉꯥ ꯁꯨꯃꯥꯏꯅ ꯇꯧꯋꯦꯕ ꯑꯗꯨ ꯑꯣꯏꯔꯁꯨ ꯍꯧꯖꯤꯛꯁꯦ ꯄꯩꯁꯥ ꯄꯥꯏꯕꯁꯦ ꯌꯥꯝ ꯂꯩꯔꯕ ꯃꯥꯜꯂꯦ ꯑꯗꯨꯝ ꯂꯣꯏ ꯂꯩꯗꯤ ꯂꯩꯅꯩꯌꯦꯕ ꯑꯗꯨꯒꯤ ꯃꯌꯥꯝꯗꯣ ꯂꯣꯏꯅꯃꯛ ꯑꯗꯨꯃꯥꯏꯅ ꯇꯧꯋꯦ ꯕ꯭ꯔꯦꯟ ꯑꯗꯨꯝ ꯕ꯭ꯔꯥꯟꯗꯦꯠ ꯑꯣꯏꯕ ꯑꯁꯦꯡ ꯑꯁꯦꯡꯕ ꯄꯣꯠꯁꯦ ꯊꯝꯃꯕꯅꯤꯅꯅꯦ ꯑꯗꯨꯃꯥꯏꯅ ꯑꯗꯨꯝ ꯃꯤꯅ ꯑꯗꯨꯝ ꯄꯣꯠ ꯄꯣꯠꯇꯣ ꯕ꯭ꯔꯥꯟꯗꯦꯗꯅꯦ ꯈꯪꯕꯅꯤꯅ ꯈꯪꯕꯅꯤꯅ ꯄꯣꯠꯇꯣ ꯑꯗꯨꯝ ꯂꯩꯗꯤ ꯂꯩꯅꯒꯤ ꯐꯖ ꯆꯠꯂꯦꯕ ꯑꯗꯨ ꯑꯗꯨꯅ ꯇꯔꯤꯞ ꯇꯔꯤꯞ ꯏꯁꯇꯣꯔꯁꯦ ꯍꯧꯖꯤꯛꯀꯥꯟꯁꯦ ꯀꯥꯟꯅꯗꯤ ꯀꯥꯟꯅꯩꯌꯦ ꯃꯁꯦ ꯑꯗꯣ ꯅꯝꯕꯣꯜ ꯁꯥꯏꯠꯇ ꯇ꯭ꯔꯤꯞ ꯏꯁꯇꯣꯔ ꯑꯃ ꯂꯩꯌꯦ ꯌꯥꯝ ꯐꯥꯎꯕ ꯑꯃꯗꯤ ꯂꯩꯑꯦ
ꯎꯝ
ꯑꯗꯨꯝꯈꯛ ꯂꯩ ꯑꯩꯅ ꯈꯪꯖꯕꯗ ꯑꯩ ꯁꯨꯁꯤꯗꯒꯤ ꯄꯣꯠ ꯂꯩꯒꯦ ꯀꯥꯏꯅ ꯍꯪꯗꯅ ꯈꯣꯠꯇꯅꯕꯨꯗꯤ ꯌꯥꯝ ꯇꯧꯋꯦ ꯑꯗꯣ ꯑꯗꯨꯃꯥꯏꯅ ꯇꯧꯋꯦ
ꯑꯗꯣ ꯑꯩ ꯐꯣꯟ ꯑꯃ ꯂꯥꯛꯑꯦ ꯋꯥꯔꯤꯁꯨ ꯅꯨꯡꯉꯥꯏꯔꯦ ꯑꯗꯣ ꯊꯝꯒꯦ ꯑꯗꯨ
ꯍꯣꯏ ꯍꯣꯏ ꯊꯔꯦ ꯐꯔꯦ ꯐꯔꯦ ꯑꯩꯗꯨꯗꯤ ꯊꯝꯝꯕꯁꯤꯦ